ꯑꯩ ꯌꯦꯦꯟꯗꯦꯜ ꯁꯣꯏꯔ ꯍꯥꯞꯆꯤꯟ ꯌꯥꯗ꯭ꯔꯣ ꯍꯥꯤꯟꯗꯣꯏꯅꯦ ꯀꯩꯗꯧꯔꯤꯅꯣ
꯭ꯔꯁ ꯇꯧꯔꯤꯌꯦ ꯎꯃꯅꯦ
ꯀꯩꯅꯣꯗ ꯌꯥꯝ ꯉꯜꯂꯝꯃꯤꯗ ꯌꯥꯍꯧ
ꯑꯁ ꯀꯩꯅꯣꯅꯦ ꯍꯥꯏꯁꯤꯕꯣ ꯑꯩꯁꯨ ꯉꯥꯟꯈꯦ ꯌꯥꯎ ꯊꯦꯡꯕꯩ ꯇꯥꯏꯞꯇ
ꯑꯗꯨꯅꯤ
ꯟꯟꯅꯒꯗꯒꯣꯜꯂꯤꯕꯤ ꯑꯁꯤꯁꯤ ꯂꯕꯨ ꯀ ꯊꯑꯡꯒ ꯅꯦ ꯄꯨꯡ ꯃꯔꯤ ꯃꯈꯥꯏ ꯃꯔꯤ ꯃꯈꯥꯏꯗ ꯍꯧꯒꯠꯂꯒ ꯋꯥꯋꯥꯛꯀꯤꯡ ꯆꯠꯂꯨ
ꯟꯇꯥꯗꯅꯤ ꯀ
ꯎꯝ
ꯅꯁꯥ ꯅꯨꯡꯉꯥꯏ
ꯑꯩ ꯄꯦꯔꯦ ꯇꯧꯋꯦꯅ ꯍꯧꯗꯣꯛꯑꯣ
ꯑꯣ
ꯑꯗꯨꯗꯣꯛꯑꯝꯗ꯭ꯔꯤ ꯃꯇꯣꯝ ꯆꯠꯂꯨꯨꯔꯔꯤ
ꯕꯕꯥ ꯆꯠꯃꯤꯟꯅꯕ
ꯑ ꯏꯃꯅ ꯇꯅ ꯀꯅꯎ ꯂꯩ ꯏꯂꯤ
ꯍꯥꯏ ꯀꯅꯦ ꯍꯥꯏ ꯄ ꯆꯥꯏ ꯋꯥꯗ ꯅꯪꯅ ꯌꯦꯟꯗꯦꯝ ꯁꯣꯏꯔꯝꯃꯤꯔꯕ
ꯣꯏ ꯉꯁꯥꯏꯅ ꯑꯩꯈꯣꯏꯕꯧꯅ ꯁꯨꯃꯥꯏꯅ ꯍꯪꯕ ꯀꯩꯖꯥꯡ ꯊꯣꯡꯗꯣꯏꯅꯣ ꯑꯩꯅ ꯍꯋꯥꯏ ꯊꯣꯡꯗꯣꯏꯅꯤ ꯍꯥꯏꯕ ꯑꯗꯨꯗꯤ ꯌꯦꯟꯗꯦꯝ ꯍꯥꯞꯄꯨꯗꯅ ꯍꯥꯏꯕ ꯑꯩꯅ ꯁꯣꯏꯔ ꯂꯩꯔꯦꯅ ꯍꯥꯏꯕ
ꯑꯣ ꯑꯩꯗꯤ ꯀꯜ ꯍꯅꯣꯕꯅꯦ ꯀꯪꯍꯟꯅꯕ ꯀꯪꯍꯟꯅꯕ ꯁꯣꯏꯔꯤꯔꯁꯤꯅꯦ ꯑꯩꯗꯤ
ꯅꯠꯇꯦ ꯅꯠꯇꯦ ꯍꯋꯥꯏ ꯇꯣꯡꯗ ꯍꯥꯠꯅꯕꯅꯦ
ꯎꯝ ꯑꯩꯈꯣꯏꯗꯤ ꯀꯪꯍꯜꯂꯦ ꯑꯗꯨꯒ ꯁꯣꯏꯅꯕ ꯀꯪꯍꯜꯂꯦ ꯀꯪꯍꯟꯅꯕ ꯁꯣꯏꯑꯕ
ꯑꯣ ꯑꯩꯁꯨ ꯀꯪꯍꯟꯅꯕ ꯁꯣꯏꯔꯗ꯭ꯔꯥ ꯈꯪꯗꯦ ꯍꯌꯦꯡ ꯔꯦꯟꯇ ꯆꯥꯅꯕ
ꯑꯦ ꯀꯩꯅꯁꯦ ꯅꯪ ꯍꯣꯁꯇꯦꯜ ꯂꯩꯔꯅꯦ ꯍꯥꯏꯗꯅꯦꯦ ꯅ ꯑꯃꯨꯛ ꯂꯩꯗꯣꯏꯔꯕꯣ
ꯈꯪꯗꯦ ꯑꯅꯤꯃꯛ ꯂꯩꯕ
ꯐꯥꯏ ꯐꯔ ꯑꯦꯅꯤꯃꯣꯔ ꯀ ꯑꯗꯨꯅ ꯐꯅꯅꯨꯡꯉꯗ ꯃꯥ
ꯆꯤꯟ ꯆꯖꯤꯗꯗ ꯆꯥꯛ ꯊꯣꯡꯅꯤꯡꯗ꯭ꯔꯒ ꯍꯣꯁꯇꯦꯜ ꯇꯧꯅꯩꯕ ꯍ
ꯎꯝ
ꯑꯩꯅꯆꯦ ꯀꯝꯂꯥꯗ ꯍꯪꯕ ꯀꯩꯅꯣ ꯍꯣꯁꯇꯦꯜ ꯂꯩꯕ ꯍꯧꯖꯤꯛ ꯀꯃꯥꯏꯅ ꯇꯧꯋꯤ ꯏꯆꯦ ꯄꯩꯁꯥ ꯀꯅꯥꯅ ꯍ ꯆꯪꯉꯤ ꯀꯃꯥꯏ ꯀꯔꯝꯕꯅ ꯍꯦꯟꯅ ꯈꯨꯗꯣꯡ ꯆꯥꯏ ꯀꯩꯀꯩ ꯇꯧꯕꯅꯣ ꯃꯥ ꯔꯦꯟꯇ ꯂꯩꯕꯅꯦꯕ ꯍꯧꯖꯤꯛ
ꯎꯝ
ꯑꯗ ꯀꯂ ꯃꯥ ꯑꯩꯁꯦ ꯔꯦꯟꯠꯇ ꯂꯩꯕꯅꯗꯤ ꯐꯩꯌꯦ ꯍꯣꯁꯇꯦꯜꯗ ꯂꯩꯕꯗꯨꯗꯤ ꯍꯣꯁꯇꯦꯜꯒꯤ ꯊꯕꯛ ꯍꯥꯏꯕ ꯑꯃꯁꯨ ꯂꯥꯛꯑꯦ ꯄꯩꯁꯥꯗ ꯑꯗꯨꯝ ꯆꯞ ꯃꯥꯟꯅꯖꯩꯒ ꯈꯣꯠꯂꯦꯅ ꯍꯥꯏꯔꯛꯄ ꯍꯥꯏꯇꯥꯔꯦ
ꯎꯝ
ꯎꯝ ꯍꯥꯏꯗꯤ ꯊ
ꯎ ꯇꯥꯏ ꯑ ꯅꯪ ꯔꯦꯟꯇ ꯂꯩꯔꯒꯦ ꯑꯃꯨꯛ ꯈꯜꯂꯤꯔꯕ
ꯑꯗ ꯆꯦꯅ ꯍꯥꯏꯁꯦ ꯃꯣꯏ ꯍꯣꯝ ꯇ꯭ꯌꯨꯇꯔ ꯀꯩ ꯇꯧꯕ ꯈꯣꯠꯄꯩꯗꯣ ꯑꯗꯒꯤ ꯇꯧꯔꯒ ꯃꯣꯏ ꯀꯩꯅꯣꯃ ꯒ꯭ꯔꯨꯞ ꯑꯃ ꯁꯦꯝꯃꯦ ꯍꯥꯏꯕ ꯑꯗꯩ ꯇꯧꯔ ꯆꯠꯁꯦ ꯈꯣꯠꯁꯦ ꯍꯥꯏꯅ ꯍꯥꯏꯕ ꯑꯗꯨꯃꯥꯏꯅ ꯑꯗ ꯑꯦꯟꯅꯅꯦ ꯍꯥꯏꯗꯅ ꯅ ꯈꯟꯕ
ꯎꯝ ꯅꯪ ꯊꯕꯛ ꯏꯉꯥꯡ ꯇꯧꯈ꯭ꯔꯗꯤ ꯊꯕꯛ ꯏꯉꯥꯡ ꯇꯧꯈ꯭ꯔꯗꯤ ꯐꯩꯌꯦꯀꯣ ꯇꯧꯗ꯭ꯔꯗꯤꯅꯦ ꯆꯦꯅ ꯃꯥꯅ ꯍꯩ ꯁꯤꯡꯕꯒꯤ ꯈꯪꯗꯦ ꯑꯣꯏꯔꯝ ꯆꯪꯉꯝꯗꯕꯁꯨ ꯌꯥ ꯑꯗꯣ ꯔꯦꯟꯀꯤ ꯔꯥ ꯄꯩꯁꯥꯕꯨꯨꯛ ꯄꯤꯒꯅꯤ ꯂꯨꯄꯥ ꯂꯤꯁꯤꯡ ꯑꯃ ꯑꯣꯏꯒꯦꯔꯥ ꯑꯅꯤ ꯑꯣꯏꯒꯦꯔꯥ ꯑꯗꯒꯤꯗꯤ ꯅꯪ ꯆꯥꯅ ꯊꯛꯅꯕꯒꯤ ꯆꯥꯅ ꯊꯛꯅꯕ ꯆꯦꯡ ꯍꯋꯥꯏ ꯊꯨꯝ ꯊꯥꯎ ꯒ꯭ꯌꯥꯁ ꯅꯨꯡ ꯑꯃ ꯑꯃ ꯂꯣꯏ ꯁꯤꯖꯤꯟꯅꯔꯛꯄꯗꯣ ꯄꯨꯔꯥ ꯌꯨꯝ ꯑꯃꯝ ꯅꯪ ꯄꯨꯕꯒꯤ ꯇꯥꯏꯞ ꯇꯧꯔꯛꯀꯗꯣꯏꯅꯤꯅ ꯑꯗꯨꯅꯗꯤ ꯆꯪ ꯑꯗꯨꯅ ꯍꯦꯟꯅ
ꯆꯔꯥ ꯍꯦꯜꯂ ꯑꯗꯨꯅꯦ ꯑꯗꯨ ꯊꯕꯛꯇꯣ ꯍꯥꯟꯅ ꯊꯤꯔꯒꯅꯦ ꯍꯟꯇꯛ ꯤ ꯊꯥ ꯑꯩꯅ ꯆꯦꯗ ꯍꯪꯁꯦ ꯑꯟꯛꯗꯒꯤ ꯊꯥꯁꯤꯗ ꯍꯪꯕꯅꯦꯕ ꯊꯕꯛꯄ ꯍꯥꯟꯅ ꯑꯗ ꯊꯕꯛꯇꯨ ꯌꯦꯡꯒꯦ ꯍꯥꯏꯦ ꯊꯕꯣꯂ ꯑꯦꯀꯝꯅꯤꯦ ꯆꯪ ꯏꯔꯣꯗꯤ ꯆꯄꯗꯤ
ꯑꯗꯨꯅ ꯑꯦꯠꯃꯤꯁꯟꯗꯤ ꯑꯃꯨꯛ ꯇꯧꯁꯜꯂꯨꯈꯤꯅꯣꯕ ꯑꯗꯨꯗꯤ
ꯎꯝ ꯑ ꯐꯂ ꯍꯥꯏꯒ ꯃ
ꯑꯦꯗꯃꯤꯁꯟ ꯇꯧꯔꯗꯤ ꯑꯦꯗꯃꯤꯁꯟ ꯄꯩꯁꯥ ꯍꯟꯗꯣꯛꯑꯣꯕ ꯀꯩꯁꯨ ꯍꯟꯗꯣꯛꯇꯕꯅꯦꯕ
ꯍꯟꯗꯣꯛꯇꯕꯅꯤ ꯍꯟꯗꯣꯛꯇꯕꯅꯤꯅꯦ ꯑꯗꯨꯕꯨꯗꯤ ꯑꯩ ꯍꯣꯏꯅ ꯆꯦꯛ ꯀꯪꯂꯥ ꯅꯨꯡꯗꯥꯡꯗ ꯁꯥꯟꯅꯅꯕꯅꯦ ꯆꯦꯛ ꯀꯪꯂꯥꯗ ꯑꯩꯅ ꯍꯍꯥꯡꯒꯩ ꯇꯧꯕꯅꯦꯕ ꯉꯔꯥꯡ ꯋꯥꯔꯤ ꯁꯥꯟꯅꯕꯅꯦꯕ ꯑꯩꯒ ꯑꯗꯣ ꯁꯤꯦ ꯀꯃꯥꯏꯅ ꯇꯧꯕꯅꯣ ꯈꯣꯠꯄꯅꯣ ꯂꯣꯏ ꯍꯪꯉꯅꯤ ꯑꯗꯨ ꯍꯪꯉꯒ ꯃꯥ ꯐꯖꯦ ꯃꯔꯑꯣꯗ ꯍꯥꯏ ꯕꯤꯔꯌꯥꯅꯤ ꯑꯗꯣ ꯃꯔꯣꯟꯗꯣ ꯍꯥꯏꯔꯛꯑꯀꯥꯟꯗ ꯑꯩ ꯔꯦꯟꯇꯣ ꯑꯃꯨꯛ ꯊꯤꯃꯤꯟꯅꯔꯅꯤꯁꯦꯒ
ꯑꯥ ꯃꯥ ꯂꯩꯁꯤꯅ ꯀꯥꯏ ꯋꯥꯏꯗꯅꯤ ꯍꯥꯏꯅꯣ
ꯁꯤꯤꯂꯕꯗ ꯑꯗꯨ ꯏꯗꯗ
ꯎꯝ
ꯑꯦ ꯍꯥꯎ
ꯑꯉꯥꯡꯅꯤꯅ ꯈꯣꯠꯂꯛꯏꯕ ꯑꯩꯈꯣꯏ ꯁꯤꯗ ꯍꯧꯗꯣꯡ ꯍꯔꯦ ꯂꯩꯌꯦ ꯃꯤ ꯊꯕꯛ ꯇꯧꯕꯗꯕ ꯈꯣꯠꯄ ꯈꯣꯠꯄ ꯅꯠꯇꯦ ꯑꯉꯥꯡꯕꯤ ꯍ
ꯑꯣ ꯑꯩꯗꯤ ꯑꯉꯥꯡꯅ ꯈꯣꯠꯂꯛꯏꯕꯅꯦ ꯀꯅꯤꯅ ꯉꯥꯏ ꯍꯥꯏꯁꯤꯕꯣ ꯍꯧꯗꯣꯡ ꯑꯗꯨꯒ ꯂꯥꯛꯁꯦ ꯍꯧꯗꯣꯡꯅꯦ ꯈꯪ ꯀꯥꯟꯗ ꯀꯩꯅꯣ ꯍꯧꯗꯣꯡꯁꯤꯡꯁꯤ ꯃꯣꯏ ꯑꯉꯥꯡꯍꯩ ꯈꯜꯂꯖꯥꯔꯅ
ꯑ ꯅꯅꯥꯠꯇꯦ ꯅꯠꯇꯦ
ꯎ ꯈꯪꯉꯦ ꯇꯖꯦꯒꯣꯟꯦ
ꯑꯣ ꯎꯕꯨ ꯃꯊꯛ ꯀꯨꯜꯂ ꯂꯩꯕ ꯑꯩꯅꯅꯦ ꯈꯨꯖꯤꯟꯁꯦ ꯁꯥꯡꯃꯟꯈ꯭ꯔꯦ ꯈꯨꯖꯤꯟ ꯑꯝꯇ ꯀꯛꯀꯦꯅ ꯎꯄꯨ ꯃꯊꯛꯇ ꯑꯩ ꯈꯨꯖꯤꯟꯅꯥꯥꯡ ꯂꯧꯕ ꯑꯗ ꯃꯥꯒꯤ ꯎꯄꯨ ꯃꯊꯛꯇ ꯇꯨꯝꯃ ꯂꯩꯕꯅꯤ ꯕ ꯏ ꯑꯗꯨꯝ ꯇꯨꯝꯃꯝ ꯊꯣꯛꯄ ꯇꯨꯝꯒꯦ ꯑꯗꯨ ꯃꯤ ꯃꯈꯨꯠꯁꯤꯗ ꯑꯃꯨꯛ ꯂꯥꯝꯁꯤꯜꯂꯛꯏꯕ
ꯑꯗ ꯜꯂꯤ ꯆꯦꯂꯑꯗꯅ
ꯑꯗꯒꯤꯗꯤ ꯅꯍꯥꯟꯁꯨ ꯀꯩꯅꯣ ꯇꯧꯕꯗ ꯑꯩꯅꯅꯦ ꯎꯝ ꯍꯧꯗꯣꯡ ꯑꯃ ꯐꯃꯨꯡꯗ ꯆꯣꯡꯈꯠꯂ ꯀꯨꯠꯂ ꯑꯩꯅ ꯇꯥꯟꯊꯈ꯭ꯔꯒ ꯀꯥꯡꯒꯟ ꯌꯦꯦꯞꯁꯟꯒꯦꯅ ꯇꯧꯕ ꯀꯥꯟꯗ ꯀꯥꯡꯒꯟ ꯌꯦꯞꯁꯟꯕꯩ ꯇꯧꯗ꯭ꯔ ꯈꯨꯠꯇꯨꯗ ꯈꯣꯠꯊꯥꯔꯛꯇꯅ ꯁꯥꯡꯅ ꯁꯥꯡꯅ ꯈꯨꯠꯁꯥꯈꯩ ꯇꯠꯂꯤꯅꯦ ꯍꯥꯏꯕ
ꯑꯣ ꯃꯥꯅꯤ ꯃꯥꯅꯤ ꯑ
ꯅꯪ ꯍꯧꯖꯤꯛꯇꯤ ꯊꯣꯡꯕ ꯍꯧꯔꯗꯣꯏꯔꯣ
ꯆꯂ
ꯎꯝ
ꯆꯥꯛꯗꯤ ꯊꯣꯡꯉꯦꯗ
ꯌꯣꯡꯉꯂꯤꯅꯦ ꯅꯏ ꯈꯟꯇ ꯈꯟ ꯆꯥꯕ꯭ꯔꯣ
ꯑ ꯁ꯭ꯀꯨꯜꯁꯦ ꯇꯧꯕ ꯑꯉꯥꯡ ꯌꯥꯎꯕ
ꯎꯝ ꯅꯣꯏ ꯅꯅꯥ ꯅꯣꯏꯒꯤ ꯅꯣꯏ ꯅꯍꯍꯣꯏꯒꯤ ꯁꯀꯨꯜ ꯅꯣꯏ ꯇꯨ ꯁ꯭ꯀꯨꯜ ꯄꯨꯡ ꯀꯌꯥꯗꯩ ꯍꯕ
ꯑꯩ ꯄꯨꯡ ꯍꯪꯗ꯭ꯔꯤ ꯑꯗꯨꯝ ꯀꯩꯅꯣ ꯍꯧꯔꯝꯒꯅꯤ ꯃꯥꯄꯜ ꯃꯈꯥꯏ ꯑꯋꯥꯏꯗ ꯍꯧꯔꯝꯗꯧ ꯃꯥꯜꯂꯗꯥ
ꯎꯝ ꯆꯠꯄꯅꯦ ꯀꯔꯝ ꯀꯥꯟꯅ ꯆꯠꯂꯤꯕ
ꯑꯩꯗꯤ ꯉꯔꯥꯡꯗꯤ ꯄꯨꯡ ꯌꯦꯡꯍꯧꯗ꯭ꯔꯦꯕ ꯅꯥꯡ ꯉꯔꯥꯡ ꯆꯠꯄꯗ ꯄꯨꯡ ꯀꯌꯥꯣꯗꯣ
ꯎꯝ ꯑꯩꯈꯣꯏꯁꯨ ꯉꯁꯤꯗꯤ ꯑꯩꯈꯣꯏꯇꯣꯝꯗꯣ ꯑꯩꯈꯣꯏ ꯃꯥꯅ ꯆꯠꯇ꯭ꯔꯁꯨ ꯇꯣꯛꯆꯔꯅꯤꯅ ꯀꯩꯅꯣ ꯂꯩꯔꯤꯗ꯭ꯔꯣ ꯑꯞꯔꯥꯏꯖꯤꯡ ꯗꯦꯒꯤ ꯅꯍꯥꯟꯋꯥꯏ ꯖꯨꯟ ꯇꯤꯟꯗ ꯃꯤ ꯇꯔꯥꯅꯤꯄꯥꯟ ꯁꯤꯒꯅꯤ ꯇꯧꯕꯗꯣ ꯃꯅꯤꯄꯨꯔ
ꯈꯪꯉꯦ ꯈꯪꯉꯦ
ꯑꯗꯨꯒꯤ ꯃꯣꯏꯗꯤ ꯃꯣꯏ ꯀꯤꯖꯤꯒꯤꯗꯤ ꯀꯩꯅꯣꯁ ꯌꯥꯝ ꯇꯧꯒꯟꯗ꯭ꯔꯥ ꯏꯔꯥꯡ ꯐꯂꯥꯡ ꯌꯥꯝ ꯌꯥꯎꯒꯟꯗ꯭ꯔꯥ
ꯌꯥꯎꯖꯕꯅꯦ ꯊꯣꯛꯆꯕꯅꯦ ꯑꯗꯨꯝ
ꯑꯗꯨꯗ ꯀꯩꯅꯣ ꯇꯧꯗ꯭ꯔꯦ
ꯆꯠꯍꯟꯗ꯭ꯔꯦ
ꯑ ꯆꯠꯆꯔꯔꯣꯏꯒ ꯆꯠꯆꯔ ꯆꯔꯣꯏꯅꯤꯅ ꯑꯩꯣꯏꯇꯣꯝꯗꯤ ꯈꯔꯁꯨ ꯇꯟꯕꯅꯦ ꯑꯗꯨꯗ ꯍꯔꯥꯎꯖꯅꯕꯅꯦꯅ ꯍꯧꯗꯣꯛꯄꯤꯗ꯭ꯔꯦ ꯑꯩꯈꯣꯏ ꯇꯧ ꯑꯩꯈꯣꯏꯁꯨ ꯑꯩꯈꯣꯏ ꯑꯗꯣꯝꯗꯤ ꯀꯩꯅꯣ ꯃꯣꯏꯗꯤ ꯄꯨꯡ ꯅꯤꯄꯥꯟ ꯃꯈꯥꯗꯗꯤ ꯍꯧꯋꯦꯕ ꯑꯗꯨ ꯅ ꯇꯔꯦꯟ ꯃꯈꯥꯏ ꯇꯥꯗ꯭ꯔꯤꯉꯩꯗꯩ ꯆꯠꯂꯦ ꯑꯗꯨꯗꯨꯅ ꯆꯥꯛꯇꯤ ꯑꯩꯈꯣꯏ ꯃꯥꯅ ꯉꯟꯅ ꯉꯟꯅꯅꯦ ꯂꯣꯏꯔꯤꯁꯦ ꯉꯁꯤꯕꯨꯗꯤ ꯊꯣꯡꯗ꯭ꯔꯦ
ꯍꯧꯗꯣꯛꯇ꯭ꯔꯃꯤꯅ
ꯎꯝ
ꯑꯍ
ꯂꯩ ꯀꯠꯄ ꯈꯣꯠꯄꯅ ꯑꯃꯨꯛ ꯇꯧꯔꯒ ꯃꯣꯏ ꯌꯨꯅꯤꯌꯟꯒ ꯇꯧꯔ ꯆꯠꯄꯅꯦꯕ ꯍꯦꯛꯇ
ꯇꯠꯄꯅꯦ ꯃꯒꯗꯤꯇ ꯄꯨꯊꯣꯕ
ꯍ ꯉ
ꯑꯗꯨꯗꯤ ꯆꯥꯛ ꯊꯣꯡꯉꯔꯣꯏ ꯅꯪꯅꯦ ꯅꯨꯡꯉꯥꯏꯔꯦ
ꯅꯨꯡꯉꯥꯏꯔꯦ ꯊꯣꯡꯉꯔꯣꯏ ꯑꯗꯨ ꯇꯉꯥꯏ ꯐꯗꯅ ꯑꯩꯈꯣꯏꯁꯤꯦꯒꯤ ꯌꯦꯟ ꯂꯩꯔꯛꯑꯗꯤ ꯄꯩꯁꯥ ꯂꯩꯇꯗꯅ ꯂꯩꯗꯕꯤ ꯂꯩꯅꯦ ꯌꯦꯟ ꯍꯧꯖꯤꯛ ꯑꯩꯈꯣꯏꯁꯤꯦꯒꯤ ꯌꯦꯟ ꯑꯆꯥꯔ ꯍꯥꯞꯇꯧꯗꯣ ꯌꯦꯟ ꯂꯩꯔꯗꯤ ꯑꯩꯅ ꯁꯦꯝꯗꯣꯏꯅꯦ ꯑꯆꯥꯔ
ꯅꯣꯏ ꯌꯥꯝ ꯅꯪꯉꯕ
ꯅꯪꯦ
ꯀ ꯀꯔꯤ ꯇꯥꯏ ꯄꯥꯎ
ꯃꯤ ꯑꯣꯟꯗ ꯄꯩꯁꯥ ꯄꯨꯔꯣ ꯄ ꯄꯨꯔꯥ ꯆꯥꯂꯥꯏꯔ ꯈꯣꯏ
ꯑ ꯌꯥꯝ ꯃꯥꯗꯤꯑꯦ
ꯎꯝ ꯐꯥꯝꯁꯤꯅꯥ ꯑꯗꯨꯝ ꯊꯥꯖꯗꯕꯤꯦꯝꯃꯩꯅ ꯄꯩꯁꯥ ꯂꯩꯇꯦ ꯍꯥꯏꯕ
ꯍꯖꯔ ꯍꯌꯦ
ꯑꯩꯅ ꯄꯩꯁꯥ ꯂꯩꯇꯦ ꯂꯨꯄꯥ ꯆꯥꯝꯃꯉꯥ ꯑꯃ ꯂꯨꯄꯥ ꯆꯥꯝꯃꯉꯥ ꯂꯧꯍꯧꯕꯅꯦꯕ ꯄ ꯊꯥꯕꯨꯗꯤ ꯊꯥꯔꯛꯑꯦ ꯊꯥꯔꯛꯑꯣ ꯂꯩꯔꯗꯤ ꯂꯨꯄꯥ ꯆꯥꯝꯃꯉꯥ ꯑꯃꯛ ꯍꯥꯞꯄ ꯂꯤꯁꯤꯡ ꯑꯃ ꯊꯥꯔꯛꯑꯣ ꯍꯥꯏꯕ ꯀꯩ ꯁꯤꯖꯤꯟꯅꯗꯣꯏꯅꯣ ꯑꯩꯅ ꯏꯃꯨꯡꯒꯤ ꯁꯤꯖꯤꯟꯅꯅꯕꯅꯦ ꯍꯥꯏꯔꯒ ꯊꯥꯖꯕꯤꯗ꯭ꯔꯦ
ꯊꯥꯖꯔ ꯑꯩ ꯈꯥꯒꯦ ꯑꯩ ꯊꯥꯖꯒꯅꯤ ꯍꯥꯏꯕ ꯊꯥꯖꯗꯦꯕ
ꯍꯝ
ꯃꯁꯤꯁꯤꯅ ꯄꯩꯁꯥ ꯂꯩꯇꯦꯗ ꯊꯥꯖꯗꯕꯒꯨꯝꯅ
ꯎꯝ
ꯑꯗꯨ ꯍꯥꯏꯔꯒꯩꯅꯣ ꯔꯥꯙꯤꯀꯥꯅ ꯀ ꯍꯥꯏꯅꯒꯗꯑꯅꯦ
ꯍꯥꯏꯥꯏꯅ ꯀꯝ ꯇꯨꯃꯤꯟ ꯂꯩꯅꯈ꯭ꯔꯦ
ꯃꯣꯏ ꯃꯁꯦꯟ ꯈꯛꯇ ꯆꯠꯈ꯭ꯔꯖꯥꯠꯔ
ꯈꯪꯗꯦ ꯆꯠꯂꯝꯕꯁꯨ ꯌꯥꯏ ꯑ ꯁꯨꯃꯥꯏꯅ ꯈ ꯍꯟꯗꯧ ꯃꯥꯜꯂꯦ ꯃꯤ ꯃꯁꯤꯡ ꯑꯗꯨ ꯑꯗ ꯍꯪꯅꯔꯛꯈꯤꯗꯅ ꯑꯗꯨꯅ ꯂꯥꯏꯔꯤꯛ ꯅꯝꯃꯛꯄꯗꯣ ꯍꯥꯏꯗꯤ ꯆꯠꯅꯤꯡꯕ ꯃꯤꯈꯩ ꯂꯥꯏꯔꯤꯛ ꯅꯝꯕꯤꯔꯛꯑꯣ ꯈꯣꯠꯄꯤꯔꯛꯑꯣꯅ ꯍꯥꯏꯕꯗꯨꯗ ꯂꯥꯏꯔꯤꯛ ꯅꯝꯃꯛꯄ ꯃꯤꯗꯣ ꯅꯤꯝꯐꯨ ꯌꯦꯡꯈ꯭ꯔꯕꯅꯦꯕ ꯑꯗꯨ ꯑꯗꯨꯗ ꯑꯦꯁ ꯁꯤꯗꯤ ꯃꯤ ꯌꯥꯝ ꯌꯥꯝꯈꯠꯂꯦ ꯑꯩꯈꯣꯏ ꯂꯩ ꯇꯨꯃꯤꯟ ꯆꯠ ꯗꯗꯤꯅ ꯃꯤ ꯇꯔꯥ ꯀꯨꯟ ꯈꯛꯇ ꯑꯣꯏꯗꯤ ꯆꯠ ꯁꯦꯟ ꯇꯧꯔꯝꯕꯅꯤꯅ
ꯁꯤꯗꯤ ꯑꯍꯦꯟ ꯌꯥꯎꯔꯛꯑꯦꯅ ꯑꯣꯏꯔꯝꯒꯅꯤꯌꯦ ꯊꯥꯡ ꯁꯣꯏꯔꯦ ꯑꯝꯛꯇ ꯂꯧꯒꯦ
ꯀꯃꯥꯏ ꯀꯃꯥꯏ ꯇꯣꯔꯂꯤ ꯌꯦꯅꯤꯒ
ꯆꯥꯛ ꯈꯔ ꯊꯣꯡ ꯉꯔꯥꯡꯐꯥꯎꯗꯗꯤ ꯆꯦꯡ ꯑꯔꯩꯕꯈꯩ ꯂꯣꯏ ꯈꯩꯗꯣꯛꯑꯒ ꯑꯗꯨꯝ ꯃꯇꯝ ꯂꯣꯏꯁꯤꯟꯈ꯭ꯔꯦ ꯅꯁꯤꯅ ꯀꯃꯥꯏ ꯗꯤ ꯈꯜ
ꯎꯝ ꯁꯤ ꯑꯩꯗꯤꯅꯦ ꯂꯥꯏꯔꯤꯛꯁꯦ ꯈꯔ ꯄꯥꯁꯦꯅ ꯈꯟꯕꯅꯦ ꯂꯥꯏꯔꯤꯛ ꯄꯥꯕꯁꯦ ꯁꯪ
ꯂꯅꯤ ꯀꯇ ꯄꯨꯔꯛꯀ ꯔ ꯈꯟ ꯂꯒꯪꯂꯗ ꯄꯨꯔꯗ ꯂꯗꯤ
ꯑꯩꯈꯣꯏꯗꯒꯤꯩ ꯂꯧꯂ ꯄꯨꯂꯞ ꯄꯨꯔꯛꯑꯦꯗꯤ
ꯎ ꯑꯩ ꯀꯩꯅ ꯂꯥꯏꯔꯤꯛ ꯑꯇꯣꯞꯄ ꯀꯜꯆꯔꯒꯤ ꯈꯔ ꯂꯩꯍꯧꯕꯅꯦꯕ ꯑꯩꯒꯤ
ꯎꯝ
ꯑꯩ ꯈꯖꯤꯗꯤ ꯀꯜꯆꯔꯗꯧꯔꯒ ꯌꯥꯝ ꯂꯨꯗꯣꯔꯤꯕ꯭ꯔꯥ
ꯑꯩꯈꯣꯏꯁꯨ ꯑꯩꯈꯣꯏ ꯇꯣꯝꯅ ꯑꯣꯟꯂꯥꯏꯟꯗꯩ ꯀꯛꯄ ꯂꯥꯏꯔꯤꯛ ꯃꯌꯥꯝ ꯂꯩꯌꯦ ꯄꯥꯎ ꯂꯥꯛꯑꯣ
ꯎ
ꯑꯦ ꯀꯩꯅꯣ ꯁꯚꯦꯟ ꯁꯦꯝ ꯑꯦꯝꯗ ꯀꯩꯅꯣ ꯀꯜꯆꯔ ꯌꯥꯎꯋꯦ ꯍꯥꯏꯔꯅ ꯍꯥꯏꯁꯦ
ꯌꯥꯎꯗꯗ ꯑꯩ ꯀꯣꯟꯅ ꯂꯧꯋꯦ ꯋꯥꯔꯤꯅꯤ
ꯑꯣ ꯑꯩꯗꯤ ꯀꯩ ꯂꯧꯗꯣꯏꯅꯣ ꯈꯪꯗꯦꯕꯣ
ꯅꯪꯗꯤ ꯀꯩꯅꯣ ꯇꯧꯑꯣ ꯂꯦꯡꯒ꯭ꯣꯏꯦꯖꯁꯤꯒ ꯍꯥꯏꯕ꯭ꯔꯥ ꯇꯔꯨꯟꯒꯤ ꯑꯃ ꯂꯩꯕꯗꯏ
ꯎꯝ
ꯑꯗꯨ ꯑꯣꯏꯅ ꯇꯧꯔꯑꯣ ꯍꯟꯗꯛꯇꯤ ꯑꯗꯨ ꯌꯥꯝ ꯆꯥꯅꯔꯦ
ꯎꯝ ꯑꯗꯨꯅꯗꯤ ꯂꯥꯏꯗꯣꯏ
ꯇꯧꯁꯨ ꯃꯥꯟꯕ ꯑꯩꯅ
ꯋꯥꯈꯜꯁꯨ ꯌꯥꯝ ꯈꯟꯗ꯭ꯔꯁꯨ ꯌꯥꯏ ꯂꯩ
ꯀꯩꯕꯤꯔꯣ ꯀꯩꯕꯤꯔꯣ ꯍꯥꯏꯅꯣ ꯩꯅ ꯑꯥꯎ ꯃꯥꯅꯦ ꯃꯥꯅꯦ ꯋꯥꯈꯜ ꯌꯥꯝ ꯈꯟꯗꯅꯕ ꯑꯔꯩ ꯑꯔꯩꯕꯗ ꯑꯗꯨꯝ ꯄꯥꯔꯅꯤꯗꯅꯗꯤ
ꯎꯝ ꯃꯣꯏꯅ ꯂꯥꯏꯔꯤꯛ ꯐꯣꯡꯕ ꯍꯥꯏꯗꯣ ꯀꯩ
ꯑꯩꯈꯣꯏ ꯃꯦꯝ ꯑꯃ ꯑꯩꯒ ꯌꯥꯝꯅ ꯅꯨꯡꯁꯤꯅꯕ ꯃꯌꯥꯝꯗ ꯅꯪ ꯈꯪꯉꯤꯗꯅ ꯇꯥꯅꯤꯗ ꯀꯥꯏꯕ ꯍꯣꯏ ꯃꯦꯝ ꯑꯩꯈꯣꯏ ꯃꯅꯤꯄꯨꯔꯒꯤ ꯃꯦꯝꯗꯣ
ꯑꯥ
ꯇꯥꯅ ꯍꯦꯛꯇ ꯀꯥꯏꯕ ꯃꯥꯉꯒꯤꯁꯨ ꯇꯥꯅ ꯍꯦꯛꯇ ꯀꯥꯏꯕ ꯉꯥꯏꯍꯥꯁꯨꯅꯦ ꯈꯪꯕꯔꯣ ꯍꯣꯁꯇꯦꯜ ꯆꯪꯕ ꯍꯥꯏꯇꯥꯔꯦ ꯑꯩꯈꯣꯏ ꯍꯣꯁꯇꯦꯜ ꯈꯔꯕꯨꯗꯤ ꯊꯦꯡꯉꯦꯕꯀꯣ ꯀꯦꯝꯒꯤ ꯅꯨꯃꯤꯠꯇ ꯑꯗꯨꯁꯨ ꯍꯦꯛꯇ ꯆꯪꯉꯛꯄ ꯌꯥꯗꯗꯤ ꯊꯦꯡꯈ꯭ꯔꯕꯅꯦꯕ ꯃꯤ ꯋꯥ ꯇꯥꯗꯧꯔꯕꯅꯦꯕ ꯑꯗꯨ ꯆꯪꯉꯛꯄ ꯀꯗ ꯃꯥ ꯊꯦꯡꯅꯔꯤꯅꯦ ꯃꯥ ꯉꯧꯕꯤ ꯋꯥ ꯇꯥꯔꯤꯅꯦ
ꯎꯝ
ꯑꯩ ꯀꯃꯥꯏꯅ ꯇꯧꯗꯣꯏꯅꯣ ꯍꯨꯗꯤꯡꯕꯗꯣ ꯌꯥꯔꯦ
ꯍꯝ
ꯑꯩꯅ ꯀꯩꯅꯣꯃ ꯉꯥꯡꯅꯤꯡꯉꯥꯏ ꯂꯩꯔꯛꯑ ꯃꯥ ꯍꯦꯛꯇ ꯂꯩꯔꯝꯃꯅꯤ ꯃꯥ ꯍꯦꯛꯇ ꯂꯩꯔꯝꯃꯅꯤ
ꯎꯝ ꯐꯩ ꯐꯩ
ꯍ ꯍꯋꯥ ꯍꯋꯥꯏ ꯑ ꯑꯗꯨ ꯋꯥꯔꯤꯅꯤꯔꯝꯗꯥꯔꯦ
ꯑꯣꯏꯒꯔ ꯍꯋꯥꯏ ꯑꯃ ꯊꯣꯡꯉꯒ ꯀꯔꯤꯝ ꯇꯧꯗꯕ
ꯀ ꯇꯧꯔꯂꯁꯂꯗ
ꯎꯝ
ꯑ ꯀ ꯂꯦꯡꯒ꯭ꯋꯦꯁꯇꯨꯒꯤ ꯃꯇꯥꯡꯗꯨꯔꯣ ꯀꯔꯤꯅ ꯉꯥꯡꯉꯝꯗꯥꯏꯅꯦ
ꯑꯣ ꯁꯥꯏ ꯍꯥꯏꯒꯦ ꯇꯕꯥ ꯃꯣꯏ ꯂꯥꯏꯔꯤꯛ ꯐꯣꯡꯕ ꯍꯥꯏꯗꯣ
ꯑꯥ
ꯑꯩꯅ ꯂꯧꯔꯤꯕ ꯁꯕꯖꯦꯛꯇꯨꯒ ꯃꯥꯟꯅꯗ꯭ꯔꯁꯨ ꯌꯥꯕꯖꯥꯠꯂꯥꯔꯕ ꯍꯪꯒꯅꯤꯅ ꯍꯥꯏꯒꯦ ꯇꯧꯕ
ꯏꯃꯤꯗꯗꯤ ꯄꯦꯄꯔ ꯄꯦꯄꯔ ꯃ ꯇꯗ ꯌꯥ꯭ꯔꯣ ꯏꯃꯤꯗꯗꯤ
ꯅꯠꯇꯦ ꯅꯠꯇꯦ ꯑꯗꯨꯒꯤ ꯄꯦꯄꯔꯒꯤ ꯅꯠꯇꯦ ꯍꯥꯏꯗꯤ ꯂꯥꯏꯔꯤꯛ ꯐꯣꯡꯕꯗꯣ
ꯑꯣ ꯑꯗꯨꯝ ꯄꯪꯍꯣꯡ ꯍꯣꯡꯅꯔꯝꯒꯅꯤ ꯑꯦ ꯇꯔꯨꯟꯅ ꯐꯣꯡꯕꯗꯨꯅ ꯀꯩꯅꯣꯗꯨꯅ ꯇꯔꯨꯅꯤ ꯑꯩꯈꯣꯏ ꯂꯥꯏꯔꯤ ꯇꯝꯃꯤꯗꯣ ꯃ ꯑꯍꯥꯟꯕꯅꯦ ꯀꯥꯏꯅꯦ
ꯑꯥ
ꯑꯗꯨꯗꯤ ꯃꯥꯒ ꯐꯣꯡꯕꯅꯤꯅ ꯌꯥꯔꯝ ꯒꯅꯤ
ꯃꯥꯗꯤ ꯑꯗꯨꯗ ꯇꯝꯃꯤꯗꯨꯗꯤ
ꯀꯌꯥ ꯃꯥ ꯂꯤꯡꯒꯨꯢꯁ꯭ꯇꯤꯛ ꯇꯝꯕ ꯅꯠꯇꯕ꯭ꯔꯣ
ꯅꯠꯇꯤꯌꯦ ꯑꯔꯤꯕꯗꯅꯦ ꯔꯤ ꯕꯗ
ꯑꯣ ꯑꯩꯗꯤ ꯃꯥꯁꯦ ꯑꯔꯤꯕꯒꯤꯅꯦꯅ ꯈꯟꯂꯨꯏꯅꯦ ꯉꯍꯥꯟꯗꯒꯤ
ꯀꯩꯅꯣꯅ ꯍꯥꯏꯗꯤ ꯁ ꯀꯨꯟꯖꯕꯤ ꯍꯥꯏꯔꯤ ꯍꯥꯏꯗꯨꯗꯤ ꯑꯩꯈꯣꯏꯒꯤ ꯁꯤꯗ ꯌꯥꯎꯔꯤꯕ ꯑꯣꯖꯥꯁꯤꯡꯁꯦ ꯇꯔꯨꯟꯒ ꯈꯛꯇꯅꯤ ꯑꯗꯨ ꯑꯔꯤꯕꯒꯤ ꯀꯩꯅꯣ ꯇ ꯉꯍꯥꯃꯨꯛ ꯁꯨꯃꯥꯏꯅ ꯑꯃ ꯍꯪꯉꯛꯈꯤꯕꯗꯣ ꯅꯤꯡꯁꯤꯡꯗ꯭ꯔꯣ ꯍꯥꯏꯗꯤ ꯁꯥꯔ ꯁꯤꯁꯦ ꯁꯥꯔꯅ ꯑꯔꯤꯕꯗ ꯌꯥꯎꯋꯦ ꯍꯥꯏꯁꯦ ꯑꯩꯈꯣꯏ ꯁꯥꯔ ꯑꯃꯅꯗꯤ ꯑꯗꯨ ꯃꯌꯥꯏ ꯆꯟꯕꯗ ꯌꯥꯎꯏꯤ ꯀ ꯍꯥꯏꯅ ꯍꯥꯏꯔꯨꯕꯒꯤ ꯇꯧꯅꯈ꯭ꯔꯤꯗꯣ ꯈꯪꯗ꯭ꯔꯣ ꯑꯧ ꯑꯗꯨꯗ ꯃꯥꯅ ꯍꯥꯏꯔꯝꯕꯅꯦ ꯑꯇꯩ ꯑꯣꯖꯥ ꯑꯝꯇ ꯇꯧꯕ ꯅꯠꯇꯦ ꯈꯣꯠꯄ ꯅꯠꯇꯦ ꯇꯦ ꯀꯥꯏꯅ
ꯀꯛꯄꯗꯤ ꯈꯔ ꯋꯥꯠꯄ ꯑꯣꯖꯥꯅꯤ ꯑꯗꯨꯁꯨ
ꯑꯗꯨꯗꯣ ꯀꯩꯅꯣ ꯍꯥꯏꯕꯅꯦꯕ ꯃꯥ ꯍꯥꯏꯕ ꯀꯥꯟꯗ ꯍꯥꯏꯗꯤ ꯀꯩ ꯍꯥꯏꯇꯥꯔꯦ ꯆꯞ ꯆꯥꯅ ꯈꯪꯗꯕꯅꯤꯅ ꯑꯩꯈꯣꯏꯅ ꯑꯃꯨꯛꯁꯨ ꯑꯔꯤꯕꯗ ꯆꯟꯕ ꯑꯃꯨꯛꯁꯨ ꯑ ꯃꯌꯥꯏꯗ ꯆꯟꯕ ꯂꯥꯏꯔꯤꯛꯅꯤꯒ ꯍꯥꯏ ꯇꯏꯅꯦ
ꯈꯪꯗꯦ ꯀꯔꯤ ꯀꯔꯤꯅ ꯌꯥꯝ ꯍꯥꯏꯒꯅꯤ ꯀꯔꯤ ꯑꯗꯨꯗ ꯁꯥꯎꯈꯤꯕꯗꯕ ꯄꯛꯇꯤ ꯈꯔ ꯄꯛꯈꯤꯗꯪ
ꯑꯧ ꯃꯤꯅ ꯏꯆꯝ ꯆꯝꯅ ꯍꯪꯕꯗꯨꯗ ꯃꯥ ꯈꯔꯤ ꯃꯉ ꯃꯅꯦꯁꯤ ꯆꯁꯤꯡꯤꯡꯅꯔꯤꯁꯤꯅꯤ ꯃꯥ ꯈꯂꯤꯁ ꯃꯉꯣꯟꯗꯕꯨ ꯀꯅꯥꯅꯁꯤꯡ ꯁꯤꯡꯅꯖꯕꯩ ꯏꯇꯤꯛꯅꯣ
ꯤ ꯁꯥꯇ꯭ꯔꯗ ꯁꯤꯡꯅꯕ ꯉꯝꯖꯗꯦ
ꯃꯥ
ꯁꯥꯇ꯭ꯔ ꯐꯥꯎꯕ ꯌꯥꯎꯔꯤꯕꯅꯦꯕ
ꯑꯣ ꯌꯦꯟꯁꯤꯅ ꯑꯩ ꯃꯆꯥ ꯉꯔꯥꯡ ꯆꯍꯝꯒꯦ ꯐꯣꯇꯣ ꯀꯩꯀꯥ ꯎꯕ ꯅꯠꯇ꯭ꯔꯥ
ꯈꯔ ꯎꯏꯌꯦꯗꯤꯅ ꯊꯕꯛꯄ ꯀꯩꯃꯥꯏ ꯃꯆꯥ ꯈꯨꯆꯥꯎꯗꯕ ꯎꯅꯩ ꯃꯥ ꯈꯛꯇꯪ ꯊꯝꯍꯧꯕꯅꯦ ꯑꯩꯅ ꯌꯦꯡꯕꯗꯗꯤ ꯖꯅ ꯏꯁꯇꯦꯇꯁ ꯂꯅꯦꯔꯝꯕ ꯁꯇꯣꯔꯤ ꯃꯥꯦ
ꯑ
ꯎꯅꯔꯝꯗꯣꯧ ꯃꯥꯗꯦ ꯎꯅꯔꯝꯗꯣ ꯃꯥꯗꯦ ꯑꯗꯨꯅꯦ ꯂꯒꯦꯁꯤ ꯆꯃꯦ ꯑꯩꯅ ꯕꯣꯔꯥ ꯅꯧꯕꯅꯦ
ꯑ
ꯃꯖꯥ ꯑꯅꯤꯅ ꯆ ꯆꯥꯗꯅ
ꯍꯝ
ꯈꯔ ꯄꯤꯛ ꯄꯝꯄꯣꯛꯀ ꯂꯩꯇ
ꯐꯔꯤꯅꯦꯉ ꯆꯥ ꯕ꯭ꯔꯦꯟ ꯐꯗꯏ
ꯑꯩ ꯅꯣꯔꯃꯦꯜꯗ ꯑꯣꯏꯅ ꯇꯧꯔꯛꯀꯦꯕꯦꯝ
ꯂꯣꯏꯔꯕꯣ
ꯑ ꯄꯨꯡ ꯀꯌꯥꯅꯣꯝ ꯆꯠꯈ꯭ꯔꯦ ꯑꯁꯤꯗ ꯇꯧꯔꯛꯄꯗꯣ ꯒ꯭ꯂꯣꯁ ꯄꯤꯒ ꯊꯥꯕꯖꯥꯗꯦ
ꯑꯧ ꯃꯇꯣꯝꯗꯨ ꯇꯠꯄꯅꯦ
ꯎꯝ
ꯄꯨꯡ ꯐꯥꯔꯀꯥꯟꯗ ꯎꯝ